ꯉꯁꯥꯏꯒꯤꯗꯣ ꯀꯔꯤꯒꯤꯅ ꯀꯣꯀꯥꯠ ꯆ ꯊꯣꯏꯅꯅꯦ
ꯈꯪꯗꯦ ꯀꯔꯤ ꯇꯧꯕꯒꯤꯔꯥ ꯉꯁꯥꯏꯗꯣ
ꯔꯤꯇ꯭ꯔꯥꯁ ꯎꯗꯦ ꯉꯁꯥꯏ ꯗ ꯃꯨꯛ ꯀꯣꯜ ꯇꯧꯕ ꯇꯥꯔꯦ꯫
ꯃꯤꯅꯤꯠ ꯃꯤꯅꯤꯠ ꯃꯔꯤꯔꯥ ꯑꯣꯏꯔꯝꯒꯅꯤ ꯉꯁꯥꯏꯒꯤꯗꯣ ꯀꯗꯥꯥꯏ ꯈꯪꯗꯦ ꯑꯩꯁꯨ ꯃꯦꯠꯇꯤꯌꯦ ꯃꯊꯟꯇ ꯃꯨꯠꯄ ꯃꯥꯜꯂꯦ
ꯎꯝ ꯐꯣꯟꯗꯣ ꯑꯣꯐ ꯇꯧꯔꯒ ꯑꯗꯨꯝ ꯑꯣꯐ ꯇꯧꯅꯦꯗꯨꯅ ꯑꯗꯨꯗꯤ ꯌꯥꯔꯣꯏ
ꯑꯣꯐ ꯇꯧꯕꯅꯤꯅꯦ
ꯃꯤ ꯀꯌꯥ ꯀꯌꯥ ꯂꯩ ꯀꯌꯥ ꯂꯩ ꯅꯪ ꯍꯣꯅꯤꯌꯝ ꯂꯥꯡꯉꯅꯦ
ꯑꯩ ꯅꯦꯛꯁ ꯏꯁꯇꯣꯔꯗ ꯂꯥꯏꯔꯤꯛ ꯄꯥꯕ ꯑꯗꯨꯒꯤ
ꯅꯪꯁꯨꯨ ꯄꯥꯔꯣꯅꯦ
ꯑꯁ ꯄꯥꯕꯒꯤ ꯃꯇꯝ ꯂꯥꯛꯇ꯭ꯔꯤ ꯄꯥꯕ ꯃꯇꯝ ꯍꯧꯔꯅꯤ ꯖꯨꯟ ꯂꯥꯛꯈ꯭ꯔꯗꯤ
ꯀꯔꯝ ꯀꯥꯟꯗ ꯑꯃꯨꯛ ꯑꯦꯛꯖꯥꯝ ꯊꯥꯅꯤ ꯅꯈꯣꯏ
ꯈꯪꯗꯦ ꯑꯩꯈꯣꯏꯒꯤꯗꯤ ꯖꯨꯟꯗ ꯏꯁꯄꯤꯁꯦꯜ ꯑꯦꯛꯖꯥꯝ ꯄꯤꯒꯅꯤ ꯍꯥꯏꯕꯅꯦ
ꯍꯧꯖꯤꯛꯀꯥꯟ ꯏꯔꯥꯡ ꯊꯣꯛꯄꯒꯤ ꯑꯗꯨꯝ ꯆꯥꯟꯁ ꯂꯧꯕ꯭ꯔꯥ
ꯅꯠꯇꯦꯍꯦ ꯀꯔꯤ ꯆꯥꯟꯁꯔꯣ ꯆꯥꯟꯁꯀ ꯂꯧꯖꯅꯤꯡꯗꯦ ꯑꯩꯈꯣꯏꯗꯤ꯫ ꯏꯪꯅ ꯇꯞꯅ ꯊꯥꯅꯤꯡꯕ ꯑꯦꯛꯖꯥꯝꯗꯣ
ꯑꯣꯏꯕꯁꯨ ꯌꯥꯏ
ꯑꯗꯨꯒꯤꯅꯦ ꯍꯣꯏ ꯃꯤ ꯈꯔꯗꯤ ꯀ꯭ꯔꯤꯔꯥ ꯁꯦꯅꯥꯄꯇꯤꯒ ꯎꯈ꯭ꯔꯨꯜ ꯗꯤꯁꯇ꯭ꯔꯤꯛꯇ ꯂꯩꯕꯁꯤꯡꯗꯤ ꯂꯥꯛꯄ ꯌꯥꯗꯦꯕ ꯑꯦꯛꯖꯥꯝꯒꯤ
ꯑꯗꯨ ꯅꯈꯣꯏꯁꯨ ꯇꯧꯕ ꯌꯥꯗꯕ꯭ꯔꯣ ꯑꯗꯨꯃꯥꯏꯅ
ꯇꯣ ꯑꯈꯣꯏ ꯃꯤ ꯈꯔꯥ ꯏ ꯂꯥꯛꯄ ꯌꯥꯗꯦꯅ ꯄꯨꯝ ꯑꯈꯣꯏ ꯗꯤꯁꯇ꯭ꯔꯤꯛꯀꯤꯗꯤ ꯈꯧꯄꯨꯝ ꯈꯣꯏꯗꯣ ꯂꯥꯛꯄ ꯌꯥꯗꯦꯅ ꯖꯤꯛ ꯖꯥꯟꯇꯦꯛ ꯀꯨꯀꯤꯒ ꯈꯨꯟꯗꯨ ꯂꯥꯟ ꯌꯥ
ꯂꯥꯛꯄ ꯌꯥꯅꯤꯡꯉꯥꯏ ꯍꯥꯏꯌꯦꯅꯦ
ꯑꯩꯈꯣꯏ ꯅꯣꯅꯦꯗ ꯂꯩꯕ ꯆꯤꯡꯕꯨꯗꯤ ꯂꯥꯛꯄ ꯌꯥꯏꯌꯦ
ꯍꯧꯖꯤꯛ ꯂꯥꯛꯀꯔꯁꯨ ꯊꯥꯕꯨꯗꯤ ꯑꯗꯨꯝ ꯆꯥꯟꯁ ꯄꯤꯒꯅꯤꯅ
ꯑꯗꯨꯅꯤ ꯑꯩꯈꯣꯏꯅ ꯄꯥꯝꯕꯁꯦ ꯑꯣꯟꯂꯥꯏꯟ ꯑꯦꯛꯖꯥꯝꯅꯦꯕ
ꯎꯝ
ꯑꯗꯨꯒ ꯀꯔꯤꯔꯥ ꯅꯍꯥ ꯅꯍꯥ ꯑꯩꯈꯣꯏꯗꯤ ꯁꯤꯗ
ꯑꯩꯈꯣꯏ ꯗꯤꯁꯤꯗ ꯑꯦꯄ꯭ꯂꯤꯀꯦꯁꯟ ꯊꯥꯏꯕ ꯁꯤ ꯃꯔꯝꯗ꯫ ꯎꯝ꯫
ꯑꯩꯅ ꯀꯃꯩ꯫ ꯀꯅꯥꯅꫭ꯫ ꯂꯣꯏꯗ꯭ꯔꯤ ꯐꯥꯎ ꯑꯣꯐꯂꯥꯏꯟꯗ꯫ ꯐꫭꯜ ꯂꯥꯛꯈ꯭ꯔꯦ ꯉꯥꯏꯈꫭ ꯫
ꯑꯄꯤꯛ ꯇꯧꯒꯅꯨ ꯍꯨꯖꯤꯛꯇꯤ꯫
ꯇꯧꯗꯦ ꯇꯧꯗꯦ ꯗꯤꯀ꯭ꯂꯥꯏꯟ ꯇꯧꯈ꯭ꯔꯦ꯫
ꯍꯣꯏ ꯍꯣꯏ꯫ ꯃꯤꯇꯩꯂꯣꯟ ꯈꯛꯇ ꯉꯥꯡꯅꯤꯉꯥꯏꯅꯤ ꯁꯤꯒꯤꯗꯤ ꯑꯗꯨꯝ ꯖꯥꯠ ꯖꯥꯠ ꯇꯧꯕ ꯌꯥꯗꯦꯕ꯫ ꯑꯟꯅꯣꯟ ꯅꯝꯕꫪ ꯂꯥꯛꯄ꯭ꯔꯥ꯫
ꯅꯠꯇꯦ ꯑꯩꯈꯣꯏ ꯃꯔꯨꯞꯅꯦ ꯑꯩꯅ ꯁꯨꯃꯥꯏꯅ ꯀꯣꯜ ꯇꯧꯕꯤꯕ ꯑꯁꯤ ꯀꯣꯜ ꯇꯧꯕꯤꯒꯤ ꯏꯁꯇꯥꯜꯗꯣ꯫
ꯍꫭꯏ꯫
ꯈꯪꯗꯕꯒꯤ ꯑꯩꯗꯣ ꯀꯣꯜ ꯇꯧꯒꯅꯦꯕ ꯑꯗꯨꯒꯤ ꯅꯍꯪꯅ ꯑꯃꯨꯛ ꯍꯥꯏꯕꯗ ꯈꯪꯕꯅꯦꯕ꯫
ꯍꯣꯏ ꯅꯪ ꯏꯃꯥꯟꯅꯕ ꯏꯃꯥꯟꯅꯕꯤꯁꯤꯡꯁꯨ ꯑꯗꯨꯝ ꯍꯥꯏꯐꯦꯠ꯫ ꯉꯥꯡꯅꯔꯣ ꯑꯗꯨꯃꯥꯏꯅ ꯇꯧ ꯑꯗꯨꯝ ꯐꯕꯅꯦ ꯍꯥꯏꯅꯀꯣ ꯅꯠꯇ꯭ꯔꯥ꯫
ꯍꯥꯏꯒꯦ꯫
ꯍꯥꯏꯕꯗꯤ ꯏꯕꯥꯅꯤ꯫ ꯍꯟꯅ ꯇꯧꯕꯒꯤ ꯑꯗꯨꯃꯥꯏ ꯃꯤꯗꯨꯁꯨ ꯏꯟꯇ꯭ꯔꯣꯗꯨꯁ꯫ ꯇꯧꯁꯤꯕ ꯅꯠꯇ꯭ꯔꯥ꯫
ꯃꯥꯅꯦ ꯇꯧꯒꯦ ꯑꯥ ꯃꯣꯏ ꯋꯅꯤꯔꯈꯣꯏ ꯗꯦꯜꯂꯤꯗ ꯂꯩꯕꯁꯤꯡꯗꯣ꯫
ꯎꯝ꯫
ꯍꫭꯏ ꯍꯥꯏꯔꯒꯦ꯫ ꯌꯥꯝ ꯐꯩꯌꯦ ꯁꯤꯁꯦ ꯑꯩꯈꯣꯏꯒꯤ ꯃꯅꯤꯄꯨꯔꯤ ꯂꯦꯡꯒ꯭ꯋꯦꯁ ꯄ꯭ꯔꯣꯃꯣꯠ ꯇꯧꯕꯁꯦ ꯁꯥ
ꯎꯝ ꯑꯈꯣꯏꯁꯤ ꯐꯅꯤꯉꯥꯏ꯫
ꯀꯔꯤꯒꯤꯅꯣꯛꯄ꯭ꯔꯣ꯫
ꯁꯤꯗ ꯀꯔꯤꯅꯣ ꯍꯧꯗꯣꯡ ꯂꯥꯛꯄ ꯑꯗꯨꯒꯤ ꯅꯣꯛꯄꯅꯦ꯫
ꯍꯧꯗꯣꯡ ꯑꯗꯨ ꯍꯥꯠꯄꯇꯥꯔꯦꯅꯦ꯫ ꯆꯥꯛ ꯆꯥ ꯀꯔꯤ ꯏꯟꯁꯥꯡ꯫ ꯉꯁꯥꯏ꯫
ꯑꯥ ꯕꯤꯒꯟꯗꯣ
ꯈꯥꯎꯕ꯭ꯔꯥ
ꯍꯥꯎꯋꯦ ꯊꯨꯝꯀꯪꯒ ꯍꯥꯞꯂꯒ ꯇꯅꯝ ꯄꯨꯏ ꯍꯥꯞꯂꯒ ꯑꯗꯨꯒ ꯊꯥꯡꯖꯤꯡꯒꯤ ꯊꯥꯡꯖꯤꯡ ꯃꯔꯣꯛ ꯃꯦꯠꯄ ꯑꯃ ꯑꯁ ꯁꯥꯕꯅ
ꯃꯤꯗꯤ ꯑꯍꯥꯎꯕ ꯉꯥꯛꯇ ꯆꯥꯏ
ꯄꯥꯟꯖꯕꯅꯦ ꯑꯗꯨꯕꯨ ꯉꯁꯥꯏ ꯉꯁꯥꯏꯒꯤ ꯉꯁꯥꯏꯒꯤ ꯃꯤꯅꯤꯠꯇꯨꯗꯤ ꯄꯥꯝꯃꯨꯏꯍꯦ ꯍ ꯐꯥꯁ ꯃꯤꯅꯤꯠ ꯑꯣꯏꯔꯝꯅꯤ ꯅꯁꯥꯏꯒꯤꯗꯣ
ꯍꯣꯏ ꯍꯧꯖꯤꯛ ꯍꯧꯖꯤꯛꯇꯤ ꯀꯥꯎꯕ ꯇꯥꯔꯗꯤ ꯑꯗꯨꯝ ꯁꯨꯔꯝꯅꯤ
ꯑꯗꯨꯅꯤ
ꯍꯧꯖꯤꯛꯕꯨꯗꯤ ꯀꯌꯥ ꯇꯧꯔ ꯇꯥꯔꯦ
ꯐꯣꯔ ꯃꯤꯅꯤꯠꯁ ꯑꯣꯏꯔꯝ ꯃꯅꯤ ꯑ ꯐꯣꯔ ꯃꯤꯅꯤꯠꯁ ꯑꯣꯏꯈꯔꯦ ꯍꯖꯤꯛꯇꯣ
ꯉꯁꯥꯏ ꯑꯦꯠꯚꯔꯇꯥꯏꯁ ꯇꯧꯕ ꯅꯨꯄꯥꯥꯗꯣ
ꯍ
ꯃꯥ ꯑꯗꯨꯗ ꯅꯨꯡ ꯅꯈꯣꯏ ꯈꯪꯅꯕ꯭ꯔꯥ
ꯍ
ꯈꯪꯗꯦ
ꯎꯝ
ꯎ ꯃꯥꯁꯨ ꯑꯩꯈꯣꯏ ꯖꯦꯠ ꯑꯦꯁ ꯌꯨꯒꯤ ꯄꯥꯁ ꯑꯥꯎꯠ ꯀꯔꯤꯔ ꯐꯣꯔꯃꯔꯒꯤ ꯐꯔꯣꯃꯔ ꯀꯔꯤꯔ ꯄ꯭ꯔꯣꯃꯔ ꯄꯣꯁꯇ ꯑꯗꯨꯝꯖꯤꯛꯇꯤꯞ ꯂꯩꯕ ꯃꯥꯜꯂꯦ
ꯑꯣ
ꯃꯤ ꯃꯅ ꯃꯥꯒꯤ ꯐꯣꯟ ꯅꯝꯕꯔ ꯑꯩꯉꯣꯟꯗ ꯄꯤꯕꯀꯣ
ꯑ
ꯑꯗꯨꯅꯈꯣ
ꯑꯗꯨ ꯅꯨꯄꯥꯗꯨ ꯑꯁꯤꯒꯤꯗ ꯊꯕꯛ ꯇꯧꯕ ꯃꯥꯜꯂꯦ ꯃꯥꯅ ꯍꯥꯏꯕꯅꯦ
ꯍꯣꯏ ꯃꯥ ꯁꯤꯗ ꯊꯕꯥꯛ ꯇꯧꯋꯦ ꯍꯥꯏꯌꯦ
ꯎꯝ
ꯉꯁꯥꯏꯗꯣ ꯉꯥꯁꯥꯏ ꯑꯩꯉꯣꯟꯗꯁꯨ ꯑꯗꯨ ꯃꯥꯏ ꯍꯥꯏꯌꯦ
ꯑꯥ
ꯃꯣꯏꯠ ꯀꯔꯤ ꯗꯇꯥ ꯀꯂꯦꯛꯁꯟ ꯍꯥꯏꯕꯔ ꯑꯗꯨꯝ ꯍꯥꯏꯌꯦ
ꯍꯣꯏ ꯍꯥꯏꯑꯌꯦ ꯑꯩꯉꯣꯟꯗꯁꯨ
ꯑꯈꯣꯏ ꯁꯤꯗꯦꯟ ꯁꯤ ꯑꯦꯝ ꯀꯅꯥꯔ ꯍꯥꯏ
ꯎꯝ ꯀꯥꯡꯅ ꯃꯔꫭꯟ ꯑꯃ ꯌꯥꯝꯕꯅꯦ ꯂꯣꯏꯔꯦ
ꯍꯣꯏ ꯆꯞ ꯃꯥꯟꯅꯩ ꯏꯔꯨꯗ꯭ꯔꯦ ꯑꯩꯗꯤ ꯍꯧꯖꯤꯛꯐꯥꯎ ꯉꯁꯤ ꯁꯅꯥꯕꯥ ꯆꯠꯂꯒ ꯄꫭꯁꯥ ꯃꯥꯡꯉ ꯑꯗꯨꯝ ꯍꯜꯂꯛ ꯄꯅꯤ
ꯀꯗꯥꯏꯗ ꯆꯠꯄ꯭ꯔ ꯁꯥꯟꯅꯕ ꯀꯗꯥꯏꯗ ꯁꯤ ꯅꯕ ꯆꯠꯄ꯭ꯔꯥ ꯑꯁ ꯂꯨꯄꯥ ꯀꯩꯌꯥ ꯆ꯭ꯔꯁ ꯇꯧꯕ꯭ꯔꯥ
ꯃꯤ ꯑꯃꯅ ꯆꯥꯝꯃ ꯌꯥꯡꯈꯩ ꯆꯥꯝꯃ ꯌꯥꯡꯈꯩ
ꯑꯁ ꯃꯤ ꯀꯌꯥ ꯁꯅꯥꯕ꯭ꯔꯥ
ꯍꯨ
ꯃꯤ ꯀꯌꯥ ꯁꯟꯅꯕ꯭ꯔꯥ
ꯃꯤ ꯃꯤ ꯀꯌꯥꯔ ꯃꯤ ꯇꯔꯨꯛ ꯇꯔꯦꯠ ꯇꯔꯦꯠ ꯃꯤ ꯅꯤꯄꯥꯜ ꯅꯤꯄꯥꯜ ꯑꯗꯨꯝ ꯁꯞꯇꯤꯇꯨꯋꯤꯠ ꯊꯝꯂꯒ ꯁꯟꯅꯕꯅꯦ
ꯄꯨꯡ ꯀꯌꯥꯗ ꯍꯧꯕ꯭ꯔꯥ ꯕꯨꯛ ꯇꯧꯕ꯭ꯔꯥ ꯇꯥꯞ ꯇꫭ
ꯑꯗꯨ ꯑꯩꯈꯣꯏ ꯁꯅꯕ ꯇꯤꯝꯗꫭ ꯑꯣꯄꯣꯅꯦꯟꯗꯣ ꯔꯦꯡꯗꯥꯏ ꯇꯤꯝꯗꯅꯦꯕ ꯑꯈꯣꯏ ꯁꯅꯥꯕꯁꯦ
ꯔꯤꯡꯎꯗꯥꯏ ꯅꯍꯥꯟ ꯑꯥꯏꯂꯦꯛ ꯁꯅꯥꯕ ꯇꯤꯝꯗꯨ
ꯑꯣ ꯑꯣ ꯃꯣꯏ ꯅꯣꯏ ꯇꯤꯕ꯭ꯔꯥ
ꯍꯣꯏ ꯑꯈꯣꯏ ꯁꯤꯔ ꯒꫭꯜ ꯑꯍꯨꯝ ꯆꯥꯟ ꯑꯈꯣꯏꯗ ꯆꯜꯂꯦ ꯑꯈꯣꯏ ꯒꯣꯜ ꯑꯃꯈꯛ
ꯑꯗꯨ ꯑꯁꯤ ꯉꯔꯥꯡ ꯍꯌꯦꯡꯒꫭꯏ ꯒꯥꯏꯂꯣꯡꯗ ꯑꯈꯣꯏꯗ ꯁꯅꯥꯒꯦꯅ ꯕꯨꯛ ꯇꯥꯔꯐꯇ ꯕꯣꯛ ꯇꯧꯕꯗ ꯃꯤ ꯑꯇꯣꯞꯄ ꯂꯩꯈ꯭ꯔꯦ ꯍꯥꯏꯌꯦ ꯑꯗꯨ ꯀꯅꯥ ꯀꯅꯥ
ꯄꯨꯡ ꯀꯌꯥꯗ ꯕꯨꯛ ꯇꯥꯎ ꯈ꯭ꯔꯕ
ꯕꯣꯛ ꯑꯁꯤꯗ ꯇꯧꯗ꯭ꯔꯦ ꯑꯥꯗ ꯇꯧꯈ꯭ꯔꯦ ꯈꯨꯃꯟꯗ
ꯅꯈꯣꯏꯁꯨ ꯁꯅꯥꯅꯤꯡꯕ꯭ꯔꯣ ꯕꯣꯜ
ꯁꯥꯅ ꯅꯤꯡꯉꯤꯅ
ꯄꯨꯔꯁꯥ ꯃꯥꯡꯅꯤꯡꯉꯥꯏꯒꯤ ꯅꯠꯇ꯭ꯔꯣ
ꯅꯥꯅꯤꯡꯉꯤꯅ ꯑꯩꯈꯣꯏꯗꯤ ꯑꯗꯨꯝ ꯄꯥꯏꯗꯦ ꯂꯨꯄꯥ ꯐꯤꯐꯇꯤ ꯐꯤꯐꯇꯤ ꯍꯧꯔꯒ ꯆꯠꯀꯗꯕꯅꯦ ꯐꯤꯐꯇꯤ ꯐꯤꯐꯇꯤ ꯍꯧꯔꯒ ꯆꯠꯀꯗꯕꯅꯦꯕ ꯑꯩꯈꯣꯏꯗꯣ ꯍꯥꯏꯕꯗꯤ ꯁꯤꯛꯁ ꯍꯌꯦꯡꯗꯤ ꯁꯤꯛꯁ ꯁꯤꯛꯁ ꯇꯧꯒꯅꯤ
ꯑꯁ ꯃꯤ ꯇꯔꯨꯛ ꯇꯔꯨꯛ
ꯎꯝ ꯇꯥꯔꯐ ꯀꯤ ꯃꯄꯨꯗꯣ ꯍꯣꯏ ꯏꯆꯦꯒ ꯈꯪꯅꯕꯅꯤꯅ ꯈꯣ ꯉꯥꯡ ꯅꯥꯕꯩꯒꯤ ꯃꯃꯜꯗꯣ ꯃꯣꯏꯅ ꯈꯨꯨꯔꯁꯥꯒꯤ ꯑꯁꯦꯡꯕꯗꯤ ꯂꯤꯁꯤꯡ ꯑꯃ ꯁꯤꯛꯁ ꯍꯟꯗ꯭ꯔꯦꯗ ꯂꯤꯁꯤꯡ ꯑꯃ ꯐꯣꯔ ꯍꯟꯗ꯭ꯔꯦꯠꯅꯤꯕ ꯑꯗꯨꯒꯤ ꯑꯃ ꯑꯩꯅ ꯈꯨꯔꯁꯥꯒꯤ ꯂꯨꯄꯥ ꯐꯥꯏꯚ ꯍꯟꯗꯔꯦꯗ ꯀꯨꯝ ꯃ ꯄꯤꯔ ꯗꯤ ꯌꯥꯔꯦ ꯍꯥꯏꯌꯦ ꯑꯗꯨꯒꯤ ꯈꯨꯃꯟ
ꯑꯗꯨꯒꯤꯗꯤ ꯑꯗꯨ ꯒ꯭ꯔꯥꯎꯟꯗꯨꯗꯤ ꯍꯣꯡꯕ ꯒ꯭ꯔꯥꯎꯟꯅꯤꯗ
ꯀꯨꯝ ꯀꯨꯝ ꯀꯨꯝꯈ꯭ꯔꯦ
ꯇꯥꯡꯕ꯭ꯔꯥ
ꯇꯥꯡꯅꯤ ꯋꯥꯟ ꯊꯥꯎꯖꯟ ꯁꯤꯛꯁ ꯍꯟꯗ꯭ꯔꯦꯗꯅꯦ
ꯀꯗꯣꯏꯗꯩ ꯋꯥꯟ ꯊꯥꯎꯖꯟ ꯁꯤꯛꯁ ꯍꯟꯗꯔꯦꯗꯅꯣ ꯃꯉꯦꯇ ꯑꯗꯨꯗꯤ ꯍꯃꯅ ꯈꯨꯃꯅꯤ
ꯁꯤꯒꯨ ꯒꯥꯏ ꯂꯣꯡꯗꯤ ꯍꯣꯡꯉꯦꯅ
ꯅꯪ ꯅꯍꯥꯟ ꯑꯩꯈꯣꯏ ꯁꯅꯕ ꯃꯐꯝꯗꯨ ꯅꯠꯇ꯭ꯔꯣ
ꯈꯨꯔꯥꯏꯗꯣ ꯑꯗꯨꯗꯅꯦ ꯑꯗꯨꯒꯤ ꯒ꯭ꯔꯥꯎꯟꯗꯣ ꯌꯥꯝ ꯐꯩꯌꯦ ꯁꯥꯅꯕ ꯅꯨꯡꯉꯥꯏꯌꯦ
ꯑꯗꯨ ꯒ꯭ꯔꯥꯎꯟꯗꯨꯗ ꯍꯣꯡꯕꯅꯦ
ꯑꯩꯈꯣꯏ ꯒꯥꯏꯂꯣꯡꯗꯤ ꯍꯣꯡꯉꯦꯅ ꯑꯩꯈꯣꯏ ꯒꯥꯏꯂꯣꯡꯁꯨ ꯋꯥꯟ ꯊꯥꯎꯖꯟ ꯈꯛꯇꯅꯤꯅ
ꯃꯣꯏꯒꯤ ꯇꯤꯁꯇꯨ ꯀꯩ ꯀꯌꯥꯅꯣ ꯈꯪꯗꯦ ꯑꯩꯁꯨ ꯒꯥꯏꯂꯣꯝꯒꯤꯗꯤ ꯋꯥꯟ ꯊꯥꯎꯖꯟ ꯋꯥꯟ ꯍꯟꯗ꯭ꯔꯦꯠ ꯇꯨ ꯍꯟꯗ꯭ꯔꯦꯠ ꯑꯗꯨꯝ ꯍꯥꯏꯕꯅꯤ
ꯍꯣꯡꯉꯦꯅ ꯋꯟ ꯋꯥꯒꯥꯏꯂꯣꯝꯒꯤ ꯇꯥꯎꯁꯨ ꯁꯣꯅꯕ ꯅꯨꯡꯉꯥꯏꯇ꯭ꯔꯦ ꯍꯥꯏꯌꯦ
ꯍꯣꯏ ꯃꯣꯏ ꯅꯨꯡꯉꯥꯏꯇꯦ ꯌꯥꯝ ꯅꯨꯡꯉꯥꯏꯕꯗꯤ ꯅꯠꯇꯦ
ꯎꯝ
ꯑꯗꯨ ꯑꯩꯈꯣꯏꯒꯤꯗꯤ ꯒꯔꯤꯁꯨ ꯂꯥꯢꯇꯕꯒꯤ ꯅꯥꯥꯛ ꯅꯥꯛꯑꯦꯅ ꯑꯗꯨꯝ ꯂꯥꯛꯄꯅꯦꯕ ꯅꯠꯇ꯭ꯔꯣ ꯃꯤ ꯃꯥ ꯃꯥ ꯃꯥꯒꯨꯝꯕ ꯋꯥꯠꯂꯦ
ꯑꯃ ꯃꯈꯥꯏꯒꯨꯕ ꯋꯥꯠꯂꯤꯗ
ꯑꯑꯦ ꯃꯤꯅꯤꯠ ꯑꯃ ꯋꯥꯠꯂꯦ
ꯍꯣꯢ ꯑꯗꯨ ꯍꯌꯦꯡ
ꯍꯌꯦꯡ ꯑꯗꯨꯝ ꯂꯩꯒꯅꯤ ꯑꯗꯨꯒ ꯏꯚꯤꯅꯤꯡꯗꯣ ꯕꯣꯜ ꯁꯥꯅꯥꯕ ꯆꯠꯀꯅꯤ
ꯁꯤ ꯈꯣꯡꯅ ꯆꯠꯀꯦꯔꯣ
ꯒꯔꯤꯅꯥ
ꯀꯅꯥ ꯒꯔꯤ
ꯑꯩꯈꯣꯏ ꯃꯔꯨꯞꯁꯤꯡꯒ
ꯅꯨꯃꯤꯠ ꯗꯤꯒꯥꯔꯤ ꯄꯥꯏꯕ ꯌꯥꯝ ꯂꯩꯀꯣ
ꯂꯩꯇꯦ ꯑꯩꯗꯤ ꯅꯝꯕꯨꯨ ꯍꯥꯏꯕꯒꯤ
ꯇꯨꯝꯅꯤꯡꯈ꯭ꯔꯕꯣ
ꯇꯨꯝꯅꯤꯡꯈ꯭ꯔꯦ ꯌꯦꯡꯉꯨꯄꯨꯡꯗꯣ
ꯗ ꯏꯝꯐꯥꯜꯗ ꯂꯩꯔꯒ ꯈꯨꯟꯗ ꯂꯩꯔꯒ ꯑꯁ ꯈꯨꯟꯗꯗꯤ ꯊꯦꯡꯉ ꯇꯨꯝꯕ ꯅꯠꯇ꯭ꯔꯣ ꯅꯈꯣꯏꯁꯨ
ꯈꯨꯨꯟꯗꯗꯤ ꯉꯟꯅ ꯇꯨꯝꯕꯅꯤꯍꯦ ꯄꯨꯡ ꯑꯩꯠꯀꯨꯝꯕ ꯇꯥꯔꯦ ꯇꯨꯝꯅꯤꯡꯕꯅꯦ ꯈꯨꯟꯗꯗꯤ
ꯈꯨꯟꯗꯨꯁꯨ ꯊꯦꯡꯉ ꯇꯨꯝꯕ꯭ꯔꯥ
ꯢꯝꯐꯥꯜꯅ ꯊꯦꯡꯅ ꯇꯨꯝꯃꯦ ꯈꯨꯟꯗꯅ ꯉꯟꯅ ꯇꯨꯝꯕꯅꯦ
ꯄꯨꯡ ꯀꯌꯥꯗ ꯍꯧꯒꯠꯄ꯭ꯔꯥ ꯅꯈꯣꯏ
ꯈꯨꯟꯗꯔꯣ ꯁꯤꯛꯁ ꯁꯚꯦꯟ ꯑꯦꯠ ꯅꯥꯢꯟ
ꯇꯣꯝꯕꯗꯤ
ꯊꯦꯡꯅ ꯇꯨꯃꯦ ꯏꯂꯕꯦꯟ ꯇꯋꯦꯜꯄ
ꯈꯨꯟꯗꯗꯤ ꯄꯨꯡ ꯀꯌꯥ ꯀꯌꯥꯗ ꯇꯨꯝꯕ ꯅꯠꯇ꯭ꯔꯣ ꯅꯈꯣꯢ
ꯍꯦꯟꯊꯦ ꯍꯦꯟꯊꯦ ꯇꯧꯊꯦ ꯈꯨꯗꯤꯡꯗ ꯍꯥꯥ
ꯃꯥꯡ ꯐꯥꯔꯁꯦ
ꯍꯣꯏ ꯨꯗ ꯅꯥꯏꯀꯣ ꯍꯣꯏ ꯍ ꯍ